ꯎꯝ ꯍꯜꯂꯣ ꯇꯥꯔꯕ꯭ꯔꯣ
ꯉꯥꯡ ꯌꯦ
ꯑꯣ ꯑꯥ ꯀꯩꯗꯧꯔꯤꯅꯣ
ꯑꯩꯗꯤ ꯑꯗꯨꯗ ꯇꯧꯔꯛꯀꯗ꯭ꯔꯥꯅꯦꯅ ꯃꯁ ꯊꯔꯅꯤ ꯑꯩꯗꯤ ꯆꯥꯎꯥꯎ
ꯎꯝ ꯑꯩ ꯑꯗꯨ ꯇ꯭ꯔꯥꯏ ꯇꯧꯋꯦ ꯑꯗꯨ ꯇ꯭ꯔꯥꯏ ꯇꯧꯔꯒ ꯀ ꯐꯅꯤꯗ ꯎꯝ
ꯋꯥ
ꯍꯥ
ꯑꯣ ꯑꯅꯤꯔꯛꯇ ꯑꯅꯤꯔꯛ ꯇꯧꯗꯕꯗꯣ ꯐꯔꯕꯅꯦꯕ ꯑꯩꯁꯨ ꯅꯤꯡꯁꯤꯡꯉꯛꯄꯩ ꯍꯥꯏꯐꯦꯠ ꯃꯦꯁꯦꯖꯇ ꯊꯥꯔꯛꯄꯅꯤ ꯑꯩꯁꯨ ꯀꯥꯎꯔꯦꯕ ꯑꯗꯨꯝ ꯀꯩꯅꯣ ꯑꯅꯤ ꯄꯥꯏꯌꯦ ꯍꯥꯏꯕꯗꯣ ꯑꯩꯅ ꯀꯥꯎꯗꯅ
ꯎꯝ
ꯑ ꯆꯥꯛꯇꯤ ꯆꯥꯔꯕꯣ
ꯎꯝ ꯆꯥꯕ ꯂꯣꯏꯔꯦ ꯍꯧꯖꯤꯛꯇꯤ ꯇꯨꯝꯅꯤꯡꯉꯥꯏ ꯔꯦꯗꯤ ꯎꯝ ꯇꯨꯝꯅꯤꯡꯉꯥꯏꯔꯗꯤꯅꯦ ꯍꯧꯖꯤꯛꯇꯤ
ꯑꯥ ꯀꯩꯅꯣ ꯂꯣꯏꯕꯗ ꯉꯥꯏꯔꯦꯕ ꯆꯥꯕꯣ
ꯂꯣꯏꯔꯦ ꯃꯨꯛ ꯁꯨꯔꯝꯃꯅꯤ
ꯑ ꯀꯔꯤ ꯃꯊꯧ ꯆꯥꯔꯒꯦ ꯉꯁꯤꯗꯤ
ꯍꯪꯒꯥꯝ ꯆꯑ
ꯑꯒꯥꯝ
ꯎꯝ
ꯍꯪꯒꯝꯕ ꯑꯇꯣꯞꯄꯗꯤ ꯌꯥꯎꯗ꯭ꯔꯣ
ꯍꯒꯥꯝꯅꯦ ꯑꯗꯨꯒ ꯎꯝ ꯀꯩ ꯍꯥꯏꯕ꯭ꯔꯥ ꯁꯣꯏ ꯍꯥꯏꯕ꯭ꯔꯥ ꯆꯨꯝꯃꯦꯅ ꯍꯥꯏꯔꯤꯁꯦ ꯎꯁꯣꯏ ꯕꯤꯝꯕꯨꯗꯣ
ꯑꯥ ꯑꯥ ꯆꯨꯝꯃꯦ ꯆꯨꯝꯃꯦ
ꯑꯥ ꯑꯗꯣ ꯑꯗꯣ ꯏꯔꯣꯟꯕ ꯆꯥꯏ
ꯑꯣ ꯍꯥꯎꯋꯦꯅ
ꯎꯝ ꯍꯥꯎꯏ ꯍꯥꯏꯔꯛ ꯇꯥꯔꯦ ꯇꯠꯂ ꯀꯩꯅꯣ ꯑꯣꯏꯕꯅꯤꯅ ꯃꯥꯒꯤ ꯁꯤꯖꯟ ꯑꯣꯏꯕꯅꯤꯅ
ꯅꯪꯅ ꯊꯣꯡꯉꯤꯔꯣ
ꯍꯥꯥ
ꯏꯃꯥꯕꯣꯛꯅ ꯊꯣꯡꯕꯅꯩꯕ
ꯑꯣ ꯑꯣ
ꯇꯁꯤꯡꯒꯁꯦ ꯅꯥꯔꯒ ꯏꯁꯤꯡ ꯆꯣꯠꯂꯦ ꯍꯥꯏꯕꯗꯤ ꯀꯃꯥꯏꯅ ꯑꯩ ꯒ꯭ꯌꯥꯟ ꯇꯥꯗꯦ ꯅꯣꯡ ꯆꯨꯕ꯭ꯔꯣꯅꯦ
ꯃꯣꯏꯗꯣ ꯁꯥꯟꯅꯔꯒ ꯂꯩꯕꯅꯦꯕ ꯂꯪꯉꯒ ꯏꯁꯤꯡꯅ ꯑꯗꯨꯒꯤ ꯑꯩꯁꯨ ꯃꯣꯏꯗꯨꯗ ꯃꯌꯥꯏꯗ ꯌꯥꯎꯁꯤꯟ ꯑꯗꯨꯗꯅ ꯑꯩꯁꯨ ꯆꯣꯠꯂꯕ ꯑꯗꯨꯏꯅꯦꯗ
ꯑꯣ ꯑꯣ
ꯑꯩꯅ ꯍꯥꯏꯔꯛꯇꯨ ꯒ꯭ꯌꯥꯟ ꯇꯥꯗ꯭ꯔꯕ ꯃꯥꯜꯂꯦꯗ ꯑꯩ ꯃꯦꯁꯦꯖ ꯇꯥꯏꯞ ꯇꯧꯕꯗꯨꯗ ꯃꯌꯥꯏꯗꯨꯗ ꯌꯥꯎꯔꯨꯔꯕ ꯑꯗꯨꯗ ꯗ꯭ꯔꯦꯁꯇꯣ ꯂꯣꯏ ꯆꯣꯜꯂꯕ ꯑꯗꯨꯏꯅꯤꯗ
ꯅꯨꯡꯉꯥꯏ ꯅꯨꯡꯉꯥꯏ
ꯍꯤ ꯉꯍꯥꯛ ꯅꯨꯡꯗꯥꯡꯁꯤꯗꯀꯣ ꯂꯥꯎꯗꯅ ꯈꯣꯠꯇꯅ
ꯀꯥꯏꯗ ꯂꯩ ꯑꯣ ꯀꯥꯏꯗ ꯂꯩꯕ
ꯑꯩꯁꯤꯡ ꯀꯦꯔꯥꯠ ꯇꯝꯄꯥꯛꯇ ꯂꯩꯌꯦ
ꯑꯣ ꯑ ꯍ
ꯅꯪꯁꯨ ꯇꯝꯄꯥꯛꯇ ꯂꯩꯌꯨ ꯅꯠꯇ꯭ꯔꯣ
ꯎꯝ
ꯑꯣ ꯑꯁꯦꯡꯕ ꯌꯨꯝꯗꯤ ꯆꯤꯡꯗ ꯆꯤꯡꯗꯔꯥ ꯑꯗꯨꯝ ꯇꯝꯄꯥꯛꯇ ꯑꯣꯏꯕ꯭ꯔꯥ
ꯆꯤꯡꯗ ꯆꯤꯡꯈꯣꯡꯗ ꯆꯤꯡꯈꯣꯡ ꯂꯣꯝꯗꯅꯦ
ꯑꯣ ꯑꯁ ꯑ ꯑꯩꯁꯨ ꯑꯁꯦꯡꯕ ꯌꯨꯝꯁꯦ ꯆꯤꯡꯗꯅꯦꯕ ꯑꯁꯤꯗꯅ ꯑꯗꯨꯝ
ꯑꯗꯨꯝ ꯀꯨꯏꯔꯤꯗ ꯁꯤꯗ ꯂꯩꯕꯁꯦ ꯑꯗꯨꯝ ꯍꯥꯏ ꯁ꯭ꯀꯨꯜ ꯀꯥꯕꯗꯒꯤ ꯑꯗꯨꯝ ꯂꯩꯔꯦꯗ ꯀꯣꯂꯦꯖ ꯀꯥꯕ ꯊꯕ ꯑꯗꯨꯝ ꯀꯨꯏꯔꯦꯗ ꯂꯩꯕꯁꯤ ꯁꯨꯇꯤꯒꯨꯝꯕꯗ ꯑꯣꯏꯅ ꯆꯤꯡꯗ ꯊꯣꯛꯄ ꯌꯨꯝꯗ ꯊꯣꯛꯄꯀꯣ
ꯎꯝ
ꯑꯗꯨ ꯅꯠꯇ꯭ꯔꯗꯤ ꯑꯌꯥꯝꯕꯗꯤ ꯗꯁꯤꯗ ꯑꯣꯏꯅ ꯂꯩꯌꯦꯕ
ꯎꯝ ꯍꯣꯏ ꯏꯌꯥꯝꯕꯗꯤ ꯑꯗꯨꯝ ꯉꯥꯛꯇꯅꯤꯗ ꯀꯗꯧꯕꯤꯔꯨꯅꯤ ꯆꯤꯡꯗ ꯗꯨꯝ ꯁ꯭ꯀꯨꯜ ꯀꯣꯂꯦꯖ ꯀꯣꯆꯤꯡꯗꯗꯤ ꯀꯩꯅꯣꯇ ꯂꯩꯇꯕꯅꯤꯅ ꯇꯝꯄꯥꯛꯀ ꯂꯣꯏ ꯂꯩꯕ ꯇꯥꯔꯦ ꯍꯧꯖꯤꯛꯇꯤ
ꯑꯗꯨ ꯑꯣꯏꯔꯤꯁꯨ ꯑꯗꯨꯝ ꯑꯗꯨꯝ ꯃꯔꯛ ꯃꯔꯛ ꯆ ꯆꯠꯅꯤꯡꯉꯦꯗ ꯍꯥꯏꯕꯗꯤ ꯄꯣꯛꯅꯐꯝ ꯑꯣꯏꯕꯅꯤꯅꯀꯣ
ꯅꯤꯡ ꯃꯅꯦ
ꯆꯠꯅꯤꯡꯕ ꯃꯔꯛ ꯃꯔꯛꯇ ꯐꯥꯎꯕꯅꯤ ꯑꯗꯣ ꯃꯔꯛ ꯃꯔꯛꯇ ꯆꯠꯅꯤꯡꯉꯁꯨ ꯎꯄꯥꯏ ꯂꯩꯇꯕ
ꯑꯗꯨꯅꯦ ꯑꯩꯁꯨ ꯏꯁꯇꯤꯜ ꯂꯥꯛꯅꯤꯡ ꯉꯥꯏꯔꯤ
ꯎꯝ ꯍꯟꯗꯛ ꯆꯍꯤꯦꯒꯤ ꯆꯠꯂꯕꯣ
ꯆꯠꯂꯗ ꯑꯩ ꯀꯨꯏꯗ꯭ꯔꯤ ꯂꯥꯛꯄ ꯊꯥ ꯑꯃ ꯊꯥ ꯑꯃ ꯍꯣꯏ ꯊꯥ ꯑꯃ ꯁꯨꯔꯦ
ꯑꯩꯗꯤ ꯍꯟꯗꯛ ꯆꯍꯤꯒꯤ ꯆꯠꯇ꯭ꯔꯦ ꯖꯅꯋꯥꯔꯤꯗꯨꯗꯔꯤ ꯃꯥꯁ ꯂꯣꯏꯔꯒ ꯂꯥꯛꯄꯗꯣ ꯑꯗꯨꯗꯒꯤ ꯆꯠꯇ꯭ꯔꯦ
ꯎꯝ
ꯌꯥꯝ ꯆꯠꯅꯤꯡꯉꯦ ꯑꯩ ꯍꯟꯗꯛ ꯑꯣꯛꯇꯣꯕꯔꯗ ꯆꯠꯂꯨꯁꯦꯅ ꯈꯟꯕꯅꯦ ꯑꯩ
ꯁꯨꯇꯤꯗ ꯆꯠꯅꯨ ꯈꯣꯠꯇꯣ ꯆꯠꯊꯣꯛꯑꯅꯦ
ꯁꯨꯇꯤꯗ ꯑꯩꯈꯣꯏꯗꯣ ꯁꯨꯇꯤ ꯂꯩꯕ ꯊꯕꯛ ꯃꯐꯝꯗ ꯑꯗꯨꯏ ꯑꯗꯨꯏꯅꯦꯛꯇ ꯑꯣꯛꯇꯣꯕꯔꯁꯤꯗ ꯈꯔ ꯁꯨꯇꯤ ꯂꯧꯔꯁꯦ ꯈꯟꯈꯤꯕꯅꯦ ꯍꯧꯖꯤꯛ ꯐꯥꯎ ꯌꯩꯕꯒꯤ ꯃꯇꯝꯁꯨ ꯑꯣꯏꯔꯦꯗꯅ ꯑꯗꯨꯝ ꯍꯧꯛ ꯑꯗꯨꯒꯤ ꯇꯥꯏꯃꯤꯡꯗꯣ ꯌꯥꯝ ꯅꯨꯡꯉꯥꯏꯕ ꯍꯥꯏꯇꯥꯔꯦꯅꯦ ꯑꯗꯨꯝ ꯐꯥꯎꯒꯨꯝꯕꯗ ꯂꯣꯏ ꯃꯨꯜꯂꯒꯒꯣ ꯑꯗꯨꯒꯤ ꯇꯥꯏꯃꯤꯡꯗ ꯆꯠꯁꯤꯔꯗꯤ ꯈꯟꯕꯅꯦ ꯑꯗꯣ ꯀꯟꯐꯥꯔꯝꯗꯤ ꯑꯣꯏꯗ꯭ꯔꯦ ꯑꯗꯨ ꯍꯥꯏꯗꯤꯣ ꯈꯪꯕ ꯇꯝꯕ ꯉꯝꯗ꯭ꯔꯤꯕ ꯀꯔꯤ ꯊꯣꯛꯀꯅꯤ ꯍꯧꯖꯤꯛꯀꯤ
ꯃꯥꯅꯦ
ꯐꯤꯕꯝꯁꯤꯒ ꯑꯩꯈꯣꯏ ꯂꯩꯔꯤꯕ ꯁ꯭ꯇꯦꯠꯁꯤꯒꯤ ꯐꯤꯕꯝꯁꯤꯒ
ꯑꯗꯨꯅꯤ ꯁꯤꯠꯇꯣꯛꯁꯨ ꯁꯤꯟꯕ ꯌꯥꯝ ꯋꯥꯔꯦ
ꯂꯝꯕꯤꯁꯨ ꯅꯍꯥꯟꯒꯤ ꯇꯥꯏꯞꯇ ꯑꯗꯨꯝ ꯆꯠꯅꯤꯡꯕ ꯃꯇꯝꯗ ꯆꯠꯄꯁꯦ ꯆꯠꯄ ꯌꯥꯕꯁꯨ ꯅꯠꯇ꯭ꯔꯦ
ꯎꯝ
ꯑꯩꯈꯣꯏ ꯀ ꯈꯨꯂꯅꯨꯡꯝꯁꯨ ꯇ ꯇꯧꯋꯦꯕ ꯑꯗꯨꯒꯨꯝꯕꯗ ꯑꯗꯨꯝ ꯑꯩꯈꯣꯏꯒꯤ ꯈꯨꯁꯤꯗ ꯆꯠꯄ ꯌꯥꯗ꯭ꯔꯦꯕ
ꯍꯣꯏ
ꯀꯩ ꯀꯩꯅꯣ ꯃꯌꯥꯝ ꯃꯤ ꯃꯌꯥꯝ ꯂꯩꯕ ꯑꯩꯀꯣ
ꯎꯝ ꯃꯤ ꯃꯌꯥꯝ ꯂꯩꯕꯒꯤ ꯀꯩ ꯃꯤ ꯌꯥꯝꯃꯅꯤꯅ ꯀꯔꯤ ꯎ ꯄꯥꯏ ꯂꯩꯩ ꯆꯠꯊꯣꯛ ꯆꯠꯁꯤꯟꯁꯨ ꯅꯨꯡꯉꯥꯏꯇ꯭ꯔꯦ
ꯀꯩꯅꯣꯁꯤꯡꯁꯨ ꯂꯩꯑ ꯑꯩꯈꯣꯏ ꯀꯩꯅꯣꯁꯤꯡꯁꯨ ꯂꯩꯑ ꯀꯩꯅꯣꯁꯤꯡꯁꯨ ꯂꯩꯑ ꯂꯝꯕꯤꯗ ꯃꯣꯏ ꯃꯣꯏꯒꯤꯗꯣ ꯈꯨꯟꯗꯣ ꯐꯥꯎꯔꯒ ꯆꯠꯇꯣꯏꯅꯦꯕ
ꯍꯣꯏ
ꯑꯗꯨꯒꯤ ꯆꯠꯊꯣꯛꯄ ꯌꯥꯗ꯭ꯔꯦꯅꯦ ꯈꯨꯁꯤꯗ ꯆꯠꯊꯣꯛꯄ ꯌꯥꯗ꯭ꯔꯦ ꯑꯗꯨꯝ ꯆꯠꯀꯦ ꯍꯥꯏꯔꯁꯨ ꯄꯨꯟꯅꯀꯣ ꯒꯥꯔꯤ ꯃꯔꯤ ꯃꯉꯥꯒꯨꯝꯕ ꯄꯨꯟꯗꯧꯔꯦꯗ ꯍꯥꯏꯕꯗꯤ ꯀꯔꯤ ꯊꯣꯛꯀꯅꯤ ꯍꯥꯏꯕ ꯇꯝꯕ ꯉꯝꯗꯕꯅꯤꯅ
ꯎꯝ ꯃꯥꯡꯉꯦ ꯇꯤꯐꯤꯟ ꯂꯣꯝꯗꯗꯤ ꯐꯩ
ꯑ ꯀꯣꯏꯔꯒ ꯂꯥꯛꯄꯗꯨꯅꯗꯤ ꯑꯗꯨꯝ ꯆꯠꯄꯗꯤ ꯑꯣꯏꯕ ꯌꯥꯕꯅꯦꯕ ꯑꯗꯨꯅ ꯑꯃꯨꯛ ꯂꯥꯞꯄꯀꯣ ꯀꯣꯏꯔꯒ ꯆꯠꯄꯗꯣ ꯇꯟꯕꯃꯨꯛ ꯌꯥꯎꯋꯦ
ꯈꯪꯅꯤꯡꯉꯤ ꯁꯤ ꯁꯤ ꯏꯔꯥꯡꯁꯦ ꯒ꯭ꯌꯥꯟ ꯇꯥꯗ꯭ꯔꯦ
ꯎꯝ ꯑꯗꯨꯝ ꯀꯨꯏꯗꯤ ꯀꯨꯏꯈꯤꯒꯅꯤ ꯈꯔꯗꯤ
ꯍꯣꯏ ꯀꯏꯁꯤꯅꯤꯦ ꯀꯂꯦꯇ
ꯌꯥꯝ ꯋꯥꯠꯂꯤꯕ ꯍꯧꯖꯤꯛ ꯀꯩꯀꯩꯅꯣ ꯌꯥꯝ ꯊꯣꯛꯂꯛꯏ
ꯎꯝ ꯍꯧꯇ ꯉꯥꯏꯔꯤꯗ ꯍꯧꯖꯤꯛꯇꯤ
ꯑꯣ ꯑꯣ ꯉꯔꯥꯡ ꯑꯗꯨꯅꯤ ꯆꯥꯅ ꯊꯛꯅꯕ ꯀꯩꯅꯣ ꯀꯩꯅꯣ ꯇꯧꯕꯤꯅꯤ ꯇꯧꯕꯤꯒꯅꯤ ꯍꯥꯏꯅ ꯑꯁꯤꯗꯁꯨ ꯑꯃꯨꯛ ꯂꯧꯊꯣꯛꯄꯒꯨꯝ ꯇꯧꯔꯦ ꯉꯁꯥꯏꯁꯨ
ꯑꯣ
ꯌꯨꯝꯗꯗꯤ ꯀꯅꯥ ꯀꯅꯥ ꯂꯩꯔꯤꯅꯣ
ꯌꯨꯝꯗꯁꯦ ꯑꯩꯈꯣꯏ ꯏꯅꯥꯎꯄꯥꯒ ꯏꯟꯅ ꯏꯅꯥꯎꯄꯤꯒ ꯎꯝ ꯏꯃꯥ ꯏꯄꯥꯒ ꯃꯣꯏ ꯃꯔꯤ ꯂꯩꯍꯧꯋꯦ
ꯅꯪꯅ ꯑꯍꯟ
ꯍꯣꯏ ꯑꯍꯟ ꯍꯥꯏꯕ ꯇꯥꯥꯔꯦ ꯑꯗꯣꯝ ꯃꯌꯥꯏ ꯃꯌꯥ ꯃꯊꯛꯇ ꯑ ꯏꯌꯥꯝꯕ ꯑꯃ ꯂꯩꯔꯤꯌꯦ
ꯑꯣ ꯑꯣ ꯑꯣ ꯅꯠꯇꯦ ꯍꯧꯖꯤꯛ ꯑꯩꯅ ꯅꯪ ꯇꯝꯄꯥꯛꯇ ꯍꯥꯏꯕꯅꯦ ꯀꯅꯥ ꯀꯅꯥ ꯂꯩꯃꯤꯟꯅꯔꯤꯅꯣꯕ ꯎꯝ
ꯑꯩꯈꯣꯏ ꯏꯃꯥ ꯄꯣꯛꯄꯤꯒ ꯂꯩꯃꯤꯟꯅꯩꯌꯦ ꯏꯆꯦꯅꯦ ꯗꯗꯥꯅꯦ
ꯑꯣ ꯃꯃꯥ ꯈꯣꯏꯅ
ꯈꯨꯟ ꯍꯣꯏ ꯈꯨꯟꯗ ꯂꯩꯍꯧꯕ
ꯅꯪ ꯗꯥꯗꯥꯗꯤ ꯌꯨꯝ ꯄꯥꯜꯂꯕꯣ
ꯎꯝ ꯄꯥꯟꯗ꯭ꯔꯤ
ꯄꯥꯟꯗ꯭ꯔꯤ
ꯎꯝ
ꯑꯣ ꯅꯨꯄꯥꯅꯤ ꯅꯨꯄꯤ ꯑꯅꯤ
ꯎꯝ
ꯑꯅꯤ ꯑꯅꯤ ꯁꯨꯔꯅꯤꯗꯥ
ꯑꯅꯤ ꯑꯅꯤꯅꯦ
ꯅꯪꯅ ꯁꯦꯀꯦꯟ
ꯎꯝ
ꯆꯍꯤ ꯀꯌꯥ ꯂꯞ ꯂꯥꯞꯅꯒꯦ ꯅꯣꯏꯒꯤꯕꯣ
ꯑꯩꯈꯣꯏꯁꯦ ꯏꯌꯥꯝꯕꯒ ꯑꯩꯗꯤ ꯑꯝ ꯑꯅꯤ ꯑꯅꯤ ꯑꯣꯏꯔꯝꯃꯅꯤꯌꯦ ꯏꯅꯥꯎꯅꯨꯄꯤꯗꯨꯅ ꯑꯍꯨꯝꯔꯥ
ꯑ ꯅꯪꯒꯤ ꯍꯦꯛ ꯃꯊꯡꯗ ꯅꯨꯄꯤ ꯑꯣꯏꯔꯕ꯭ꯔꯣ
ꯎꯝ
ꯑꯣ
ꯑꯗꯨꯒ ꯏꯅꯥꯎꯅꯨꯄꯥꯗꯤ ꯇꯔꯥ ꯆꯍꯤ ꯇꯔꯥꯃꯨꯛ ꯒꯦꯞ ꯂꯩꯔꯝꯒꯅꯤ
ꯑꯁ ꯑꯗꯨꯗꯤ ꯄꯨꯔꯥ ꯑꯉꯥꯡ ꯑꯣꯏꯔꯝꯒꯅꯤꯌꯦ ꯀ꯭ꯂꯥꯁ ꯀꯌꯥ ꯀꯥꯔꯒꯦ ꯑꯇꯣꯟꯕꯗꯨꯕꯨ
ꯑꯇꯣꯝꯕꯗꯣ ꯀꯩꯅꯣ ꯀꯥꯔꯦ ꯑꯩꯄꯨꯗꯤ ꯀꯥꯔꯦ
ꯀ꯭ꯂꯥꯁꯩ
ꯎꯝ
ꯑꯁ ꯆꯍꯤ ꯇꯔꯥ ꯈꯦꯠꯅꯩ ꯍꯥꯏꯔꯒ ꯑꯩ ꯌꯥꯝ ꯑꯥ ꯌꯥꯎꯔꯝꯃꯅꯤ ꯑꯇꯣꯝꯕ ꯐꯥꯎ
ꯎꯝ ꯆꯍꯤ ꯇꯔꯥ ꯑꯣꯏꯒꯗ꯭ꯔꯥ ꯊ꯭ꯔꯤ ꯊꯥꯔꯇꯤꯟ
ꯊꯥꯎꯖꯟ ꯀꯌꯥꯗ ꯄꯣꯛꯏꯅꯣ ꯑꯇꯣꯝꯕꯗꯨꯕꯣ
ꯊꯠꯇꯤꯟꯗꯥ
ꯑꯣ ꯑꯣ ꯑꯣ ꯑꯣ ꯏꯅꯥꯎꯅꯨꯄꯥꯒ ꯃꯥꯟꯅꯩꯅꯦ
ꯍꯥ
ꯑꯩꯒꯤ ꯀꯥꯖꯤꯟ ꯕ꯭ꯔꯗ꯭ꯔꯒ ꯃꯥꯥꯟꯅꯩꯌꯦꯕ
ꯑ
ꯅꯪ ꯆꯍꯤ ꯑꯃꯗꯤ ꯍꯜꯂꯦ ꯏꯅꯥꯎ ꯅꯨꯄꯥ ꯑꯃꯗꯅ ꯇꯨꯌꯦꯜꯐꯇ ꯑꯣꯏꯕꯅꯦ ꯃꯥꯅ ꯀ꯭ꯂꯥꯁ ꯑꯦꯠ ꯀꯥꯔꯦꯕ ꯀ꯭ꯂꯥꯁꯇꯤ ꯃꯅ ꯆꯍꯤꯅ ꯈꯔ ꯌꯥꯝꯃꯤ ꯏꯅꯥꯎ ꯅꯨꯄꯥꯅ
ꯎꯝꯝ ꯅꯅꯥꯎ ꯅꯨꯄꯥ ꯍꯥꯏꯕ
ꯀꯥꯖꯤꯟ ꯀꯥꯖꯤꯟ ꯀꯥꯖꯤꯟ ꯕ꯭ꯔꯗꯔ ꯎꯝ ꯑꯗꯒꯤ ꯏꯄꯥꯒꯤ ꯃꯅꯥꯎ ꯅꯨꯄꯥꯒꯤ ꯃꯆꯥꯅꯨꯄꯥ
ꯎꯝ
ꯆꯍꯤꯗꯝ ꯆꯍꯤꯗꯤ ꯑꯃ ꯍꯦꯜꯂꯛꯦ ꯀ꯭ꯂꯥꯁꯇꯤ ꯃꯅꯥꯛ ꯀ꯭ꯂꯥꯁ ꯑꯩ ꯀꯥ ꯑꯃꯗ
ꯎꯝ ꯐꯩ ꯐꯩ
ꯑꯗꯨꯗꯤ ꯅꯅꯥꯎꯄꯤ ꯅꯅꯥꯎ ꯅꯨꯄꯤꯗ ꯂꯣꯏꯁꯤꯜꯂꯝꯃꯅꯤ
ꯏꯅꯥꯎ ꯄꯤꯗꯤ ꯂꯣꯏꯔꯦ
ꯀꯣꯂꯦꯖ ꯀꯥꯔꯝꯃꯅꯤ
ꯀꯥꯔꯦ ꯍꯣꯏ
ꯑ ꯂꯩꯁꯥꯕꯤ ꯂꯣꯏ ꯐꯥꯔꯝꯕꯅꯤꯅꯦ
ꯁꯨꯕꯤ ꯊꯥꯈ꯭ꯔꯦ ꯆꯕꯤ ꯄꯈꯐꯝꯕꯨꯝ ꯐꯥꯈ꯭ꯔꯦ ꯎ ꯑꯩꯅ ꯍ ꯑꯩꯅ ꯍꯟꯅꯨꯔꯛꯑꯦ
ꯏ ꯌꯨꯝ ꯄꯥꯟ ꯍꯧꯔꯣꯑꯣ ꯑꯗꯨꯗꯤꯨꯗ꯭ꯔꯤ ꯀꯥꯏ ꯍꯗ
ꯎ ꯄꯥꯜꯂꯔꯣꯏ ꯂꯩꯔꯒꯦ ꯈꯜꯂꯤꯅꯦ ꯑꯗꯨ ꯌꯥꯔꯛꯇ꯭ꯔꯨꯕ ꯑꯃ ꯌꯥꯎꯔꯛꯑꯦꯅꯦ
ꯀꯩꯗꯧꯩꯅ
ꯊ
ꯍꯥꯟꯅ ꯄꯥꯠꯂꯔꯣꯏ ꯈꯜꯂꯝꯃꯒ ꯍꯧꯖꯤꯛꯅ ꯌꯥꯔꯛꯇꯕ ꯌꯥꯎꯔꯤꯁꯦ ꯀꯩꯒꯤꯅꯣꯕ
ꯌꯥꯔꯛꯇꯨꯕ ꯑꯃ ꯌꯥꯎꯔꯛꯏꯅꯦ ꯑꯗꯨ ꯑꯗꯨ ꯑꯗꯨꯔꯣꯝꯒꯤ ꯅꯠꯇꯗ ꯌꯥꯔꯛꯇꯕ ꯑꯃ ꯌꯥꯎꯔꯦ ꯍꯥꯏꯗꯨꯗꯤ ꯌꯨꯝꯗꯒꯤ ꯇꯥꯟꯕ ꯋꯥꯅꯤꯗ
ꯑ
ꯎꯝ
ꯌꯨꯝ ꯄꯥꯟꯗ꯭ꯔꯗꯤ ꯌꯨꯝ ꯄꯥꯟꯈ꯭ꯔꯗꯤ ꯇꯥꯟꯊꯣꯛꯀꯦ ꯍꯥꯏꯔꯣ
ꯍꯣꯏ ꯑꯗꯨ ꯑꯗꯨ ꯌꯥꯗꯕ ꯌꯥꯎꯔꯛꯄꯒꯤ ꯎꯄꯥꯏ ꯊꯤꯔꯤꯅꯤꯗ
ꯑꯗꯨꯝ ꯌꯨꯝ ꯄꯥꯟꯅꯤꯡꯉꯥꯏ ꯍꯥꯏꯕꯤꯕ ꯑꯣꯏꯔꯕꯅꯤꯗ
ꯍ
ꯀꯅꯥꯅ ꯃꯆꯥꯅꯣ ꯄꯤꯕ ꯇꯥꯛꯄꯤꯒꯦꯔ
ꯑꯗꯨꯅꯦ ꯑꯗꯨꯅꯦ ꯀꯅꯥꯃꯤ ꯃꯤ ꯅꯨꯆꯥ ꯅꯨꯨꯄꯤ ꯇꯥꯟꯅꯒꯦꯔꯣ ꯇꯥꯟꯅꯕ꯭ꯔꯣ ꯑꯗꯨ ꯃꯣꯏꯗꯤ ꯇꯥꯅ ꯂꯩꯔꯦ ꯑꯩꯕꯨ ꯌꯥꯗ꯭ꯔꯦ ꯌꯥꯗ꯭ꯔꯦ ꯎ
ꯑꯗꯨꯒꯤꯕꯨ ꯃꯤ ꯂꯥꯏꯟꯗ ꯀ꯭ꯌꯨꯗ ꯂꯩꯔꯝꯃꯣꯏ ꯁꯤꯕꯨ ꯐꯪꯅꯕ ꯑꯩ ꯍꯥꯏꯖꯤꯜꯂꯤꯁꯤꯗꯤ
ꯍꯩꯖꯟ ꯍꯩꯖꯤꯟ
ꯅꯪ ꯅꯪꯒꯤ ꯅꯪꯒꯤ ꯊꯣꯡꯒꯥꯟꯗ ꯂꯥꯏꯟꯗ ꯂꯦꯞꯄ ꯂꯩꯔꯝ
ꯁ ꯎꯗꯕ ꯋꯥꯅ ꯃꯊꯛ ꯃꯈꯥ ꯌꯦꯡꯉꯦꯗ ꯀꯔꯤ ꯂꯩꯔꯝꯗꯣ ꯋꯥꯟꯗ